ꯑꯗꯨ
ꯍꯜꯂꯣ ꯇꯥꯕ꯭ꯔꯣ
ꯇꯌꯦ ꯇꯌꯦ
ꯑꯣ ꯑꯣ ꯑꯣ ꯅꯪꯒꯤꯗꯣ
ꯎꯝ
ꯑꯩ ꯏꯁꯀ꯭ꯔꯤꯟ ꯁꯣꯠ ꯊꯥꯔꯛꯑꯕꯅꯦ ꯑ ꯊꯥꯈꯤꯕꯅꯦ ꯑꯩ ꯑꯁꯤ ꯂꯣꯏꯔꯗꯤ ꯑꯩ ꯅꯪꯉꯣꯟꯗ ꯇꯥꯔꯛꯀꯦ ꯅꯪꯉꯣꯟꯗ ꯇꯧꯕꯗ ꯑꯩ ꯊꯥꯔꯛꯑꯦ ꯍꯥꯏꯕꯗꯣ
ꯑꯣ
ꯎꯝ ꯊꯥꯔꯛꯑꯣ ꯊꯥꯔꯛꯑꯣ ꯁꯤ ꯂꯣꯏꯔꯒ ꯆꯥꯛ ꯆꯥꯅꯤꯉꯥꯏ ꯇꯧꯔꯦ
ꯎꯝ ꯂꯣꯏꯔꯕꯣ ꯊꯣꯡꯕ
ꯎꯡ
ꯄꯩꯁꯥ ꯆꯥꯗꯣꯏꯅꯣ
ꯇꯤꯟꯐꯤꯁ ꯈꯔ ꯊꯨ ꯊꯨꯎꯕꯖꯥꯡ ꯂꯧꯔꯒ ꯐꯅꯤ ꯍꯧꯖꯤꯛ
ꯅꯨꯡꯉꯥꯏꯌꯦ
ꯅꯣꯏꯗꯤ ꯀꯔꯤ ꯌꯦꯟꯁꯥꯡ ꯆꯥꯕ꯭ꯔꯥ
ꯑꯩꯈꯣꯏ ꯉ ꯈꯪꯗꯗꯃꯤꯗꯦ
ꯎꯝ
ꯀꯅꯥꯔ‌ꯣ
ꯖꯨꯂꯥꯏꯗꯗꯤ ꯅꯣꯏ ꯀ꯭ꯂꯥꯁ ꯍꯥꯎꯒꯗ꯭ꯔꯣ ꯑꯅꯧꯕ
ꯗꯤ ꯗꯦꯠ ꯋꯥꯟꯗꯒꯤ ꯍꯧꯒꯅꯤꯌꯦ
ꯑꯣ
ꯑꯁꯤ ꯍꯞꯇꯥ ꯈꯛꯇꯅꯦ ꯂꯩꯔꯤꯁꯦ
ꯀꯨꯏꯔꯔꯣꯏ ꯍꯧꯔꯅꯤ
ꯆꯄꯨꯡ ꯀꯥꯅꯤ ꯍꯥ
ꯊꯥꯎꯔꯕꯣ
ꯌꯥꯥꯔꯦ ꯍ ꯄꯨꯡ ꯀꯌꯥꯗ ꯆꯠꯅꯤ ꯍꯣꯁꯄꯤꯇꯥꯗꯤ ꯔꯅꯗ ꯃꯗꯥ ꯌꯦ ꯅꯣꯏ ꯑꯅꯤ ꯈꯠꯇ ꯆꯠꯀꯇ꯭ꯔꯥ ꯑ ꯎꯡ ꯑ ꯉꯥꯍꯥꯛ ꯂꯩꯔꯗꯤ ꯑꯦꯗ꯭ꯔꯁ ꯄꯨꯁꯨ ꯀꯣꯜ ꯇꯧꯋꯦ
ꯍꯔꯦꯁꯀꯤ ꯅꯝꯕꯔ ꯔꯣ ꯆꯠ ꯑꯦ
ꯎꯝ ꯅꯡ ꯃꯥꯏ ꯑꯗꯨꯃꯥꯏ ꯇꯧꯔꯅꯨ
ꯉꯔꯥꯡꯗꯣ ꯇ꯭ꯔꯥꯏꯖ ꯍꯅꯦꯁꯨ ꯇꯥ ꯆꯠꯇꯦ
ꯎꯡ ꯍꯣꯏ ꯍꯣꯏ ꯄꯥꯏꯕ ꯃꯇꯝꯗ ꯑꯗꯨꯃꯥꯏꯅ ꯇꯧꯗꯦꯕ
ꯃꯥꯁꯨ ꯊꯣꯛ ꯂꯧꯊꯣꯛꯈ꯭ꯔꯕ꯭ꯔꯥ
ꯊꯣꯛꯈ꯭ꯔꯦ ꯍꯣꯏ ꯈꯔ ꯑꯅꯤꯔꯛ ꯀꯨꯝꯕ ꯎꯡ
ꯅꯪ ꯀꯃꯥꯏ ꯂꯧꯊꯣꯛꯄ꯭ꯔꯥ
ꯂꯩꯔꯣꯏꯅ ꯑꯩꯈꯣꯏꯅ ꯂꯧꯊꯣꯛ ꯅꯠꯇꯦ ꯍꯣꯏ
ꯍꯥꯏꯕꯗꯤ ꯑꯣ ꯑꯣ
ꯑꯦꯃꯥꯎꯟꯗꯣ ꯑꯩꯈꯣꯏꯗ ꯎꯠꯀꯅꯦꯕ
ꯑꯥ
ꯍꯣꯏ ꯍꯥꯏꯕ ꯉꯝꯗꯦꯕ ꯀꯌꯥꯒꯨꯝꯕ ꯆꯪꯒꯗ꯭ꯔꯒꯅ ꯃꯤ ꯃꯤꯒꯤ ꯂꯣꯏ ꯇꯣꯡꯉꯥꯜꯂꯦꯕ
ꯑꯗꯨ ꯑꯩꯈꯣꯏꯒꯤ ꯗꯥꯏꯔꯦꯛ ꯆꯪꯉꯦ
ꯎꯝ ꯑꯦꯀꯥꯎꯟꯗ ꯗꯥꯏꯔꯦꯛ ꯆꯪꯈꯔꯅꯤ
ꯑꯩꯈꯣꯏꯒꯤ ꯑꯦꯀꯥꯎꯟ ꯂꯥꯎꯁꯨ ꯂꯥꯎꯗꯅꯀꯣ
ꯑꯁꯤ ꯎ ꯂꯣꯏꯔꯒ ꯌꯨ ꯄꯤ ꯑꯥꯏ ꯑꯥꯏꯗꯤꯗ ꯈꯔ ꯍꯥꯞꯄ꯭ꯔꯒ ꯀꯣ
ꯑꯣ ꯑꯣ ꯑꯣ ꯑꯣ
ꯑꯩꯒꯤꯗꯤ ꯋꯥꯟ ꯎꯡ ꯃꯤ ꯈꯔꯗꯤ ꯇꯔꯥ ꯂꯣꯏꯔꯗꯤ ꯆꯪꯉꯦ ꯍꯥꯏꯌꯦ ꯑꯩꯈ‌ꯣꯏ ꯑꯩꯒꯤꯗꯤ ꯁꯨ ꯁꯨꯆꯥꯡ ꯆꯥꯡꯗꯦꯅꯦ ꯑꯁꯤ ꯆꯥꯡꯉꯂꯝꯒꯗ꯭ꯔꯥꯅ ꯍꯔꯥꯎꯔꯒ ꯍꯧꯒꯠ ꯕꯥꯅꯦꯕ ꯌꯦꯡꯒꯦ ꯒꯦꯅ ꯌꯦꯡꯕꯗ
ꯅꯪ ꯌꯨ ꯄꯤ ꯑꯥꯏ ꯑꯥꯏꯗꯤꯒꯨꯝꯕ ꯂꯣꯏ ꯍꯥꯞꯈ꯭ꯔꯕ꯭ꯔꯣ
ꯍꯥꯞꯇꯔ꯭ꯤꯌꯦ
ꯆꯧꯅꯦ
ꯀꯃꯥꯏ ꯀꯃꯥꯏꯅ ꯍꯥꯞꯄꯅꯤ
ꯗꯣ ꯍꯥꯏꯔ ꯀꯦꯁꯤ ꯂꯣꯏꯔꯒ
ꯎꯝ ꯎꯝ ꯎꯝ ꯎꯝ ꯎꯝ ꯑꯣ ꯍꯥꯞꯇꯣꯏꯔꯥ ꯑꯩꯗꯤ
ꯅꯪꯒꯤ ꯕꯦꯡ ꯗꯤꯇꯦꯜ ꯆꯕꯤꯗꯒ ꯃꯥꯏꯒꯤ ꯄꯩꯁꯥ ꯊꯥꯔꯛꯀ꯭ꯔꯔꯣ ꯃꯣꯏꯅ
ꯑꯗꯨꯅꯦꯀꯣ
ꯄꯥꯡꯉꯦ ꯍꯦ ꯃꯦꯗꯥꯝꯁꯨ
ꯍꯥꯏꯗꯤ ꯃꯣꯏ ꯅꯠꯇꯗ ꯑꯁ ꯑꯗꯨꯗꯤ ꯑꯩꯁꯨ ꯆꯪꯉꯥꯅꯤꯅꯦ
ꯌꯥꯔꯝꯅꯤ
ꯌꯥꯔꯝꯅꯤ ꯑꯩ ꯇꯔꯥꯗꯤ ꯂꯣꯏꯈ꯭ꯔꯦ
ꯎꯝ ꯑꯗꯨ ꯑꯣꯏꯔ ꯌꯥꯔꯝꯅꯤ
ꯑꯩ ꯑꯩꯁꯤꯗꯤꯀꯣ
ꯅꯪꯗꯣ ꯑꯃꯨꯛ ꯅꯥꯕ꯭ꯔꯥꯅꯦ
ꯎꯝ
ꯀꯔꯤꯒꯤ ꯆꯥꯛꯆꯥ ꯆ ꯊꯉꯥꯏ ꯂꯩꯕ ꯉꯥꯁꯤ
ꯁꯪꯉꯥꯏ ꯇꯦꯕꯥꯞ ꯑꯣꯟꯁꯥꯡ ꯑꯗꯨꯒꯤ ꯃꯛ ꯌꯦꯡ ꯊꯣꯡꯒꯦꯅ
ꯌꯨꯝꯒꯤ ꯃꯤꯁꯤꯡꯗꯤ ꯅꯨꯡꯉꯥꯏꯔꯕ꯭ꯔꯣ
ꯎꯝ ꯃꯔꯤꯅꯦ ꯅꯪ ꯕ꯭ꯔꯦꯁ ꯂꯧ ꯊꯣꯛꯈ꯭ꯔꯕ꯭ꯔꯣ
ꯂꯧꯊꯣꯛꯇꯔꯤꯗ
ꯎꯝ ꯌꯥꯗ꯭ꯔꯦ ꯍꯥꯏꯕ꯭ꯔꯣ
ꯑꯩꯅ ꯇꯟꯕ
ꯀꯔꯤꯒꯤ
ꯐꯖꯗ꯭ꯔꯦ ꯑꯗꯨꯝ ꯈꯣꯏꯔꯒ ꯂꯩꯔꯦ ꯃꯈꯥꯒꯤꯗꯣ ꯂꯣꯏꯔꯦ
ꯑ ꯍꯣꯏꯅ ꯐꯥꯅꯤꯡꯕ ꯃꯇꯝ ꯐꯥꯎ ꯐꯥꯕ ꯌꯥꯕ꯭ꯔꯣ
ꯑꯗꯨ ꯑ ꯅꯠꯇꯦꯗ ꯑꯗꯨꯕꯨꯁꯨ ꯌꯥꯏ ꯑꯩꯈꯣꯏꯅ ꯍꯣꯏ ꯌꯥꯏ ꯑꯗꯨꯕꯨ ꯈꯔ ꯊꯤꯔꯗꯤ ꯄꯩꯁꯥ ꯄꯤꯔꯨꯔꯁꯦ ꯃꯗꯨ ꯄꯥꯝꯃꯨꯡ ꯑꯣꯏꯅ ꯎꯝ ꯐꯦꯃꯦꯗ
ꯃꯨ ꯑꯗꯨꯝ ꯆꯂꯤꯕ꯭ꯔꯣ ꯆꯦꯀꯥꯞꯗꯦ
ꯎꯝ ꯆꯠꯂꯦꯗ ꯑꯗꯨꯝ ꯍꯞꯇꯥ ꯈꯨꯗꯤꯡ
ꯇꯜꯂꯦꯍꯦ ꯎꯝ
ꯁꯥꯁꯥꯗꯣ ꯌꯥꯝ ꯆꯥꯎꯈ꯭ꯔꯦꯀꯣ
ꯍꯣꯏ ꯃꯥꯅꯦ ꯅꯪꯉꯣꯟꯗꯒꯤ ꯋꯥꯡ ꯈ꯭ꯔꯦ
ꯑꯩꯗꯣ ꯈ꯭ꯔꯤꯁꯃꯥꯁ ꯃꯇꯝꯗꯅ ꯖꯅꯋꯥꯔꯤꯗꯅ ꯎꯕ ꯃꯥꯕꯨ ꯂꯣꯏꯔꯦ ꯉꯥꯛꯄꯅꯦ ꯌꯥꯝ ꯆꯥꯎꯈ꯭ꯔꯦ
ꯎꯝ
ꯀ꯭ꯂꯥꯁ ꯀꯌꯥꯒꯨꯝꯕ ꯀꯥꯈ꯭ꯔꯕ꯭ꯔꯥ ꯀꯣ
ꯀ꯭ꯂꯥꯁ ꯑꯦꯠ ꯀꯥꯔꯦ
ꯎꯝ ꯃꯁꯥꯛꯁꯨ ꯐꯖꯑꯦ ꯃꯥꯗꯣ
ꯈꯪꯗ꯭ꯔꯤꯗ ꯑꯗꯨꯕꯨꯗꯤ ꯑꯗꯨ ꯑꯩꯉꯣꯟꯒꯤ ꯋꯥꯡꯈ꯭ꯔꯦ ꯌꯥꯝ ꯋꯥꯡꯈ꯭ꯔꯦ ꯅꯪꯉꯣꯟꯗꯒꯤ ꯋꯥꯡ ꯉꯃꯅꯤ
ꯃꯥꯒꯤ ꯃꯃꯥꯁꯨ ꯋꯥꯡꯕꯅꯤꯅ
ꯎꯝ ꯅꯪꯉꯣꯟꯗꯥꯒꯤ ꯁꯨ ꯋꯥꯡꯂꯝꯕꯒꯅꯤ ꯀꯣ
ꯉꯥꯡꯒ꯭ꯔꯝꯅꯤ ꯌꯥꯝ ꯆꯥꯎꯈ꯭ꯔꯦ ꯅꯨꯄꯤꯗꯣ
ꯑꯗꯨ ꯑꯔꯤꯁꯗꯤ ꯌꯥꯝ ꯅꯣꯏꯔꯤꯌꯦ ꯀꯣ
ꯑꯣ ꯕꯨꯍꯟꯁꯨ ꯑꯩꯈꯣꯏꯗꯒꯤ ꯍꯦꯟꯅ ꯅꯣꯏꯕ ꯃꯥꯜꯂꯦ ꯄꯤꯛꯂꯁꯨ ꯃꯥꯒꯤ ꯋꯦꯠꯇꯣ ꯀꯔꯤꯔ ꯐꯣꯔꯇꯤ ꯑꯩꯠ ꯍꯥꯏꯕ꯭ꯔꯥ ꯐꯣꯔꯇꯤ ꯁꯦꯚꯦꯟ ꯍꯥꯏꯕ꯭ꯔꯥ
ꯅꯪꯒꯤ ꯋꯦꯠ ꯀꯥꯌꯥꯔ
ꯐꯦꯟꯇꯤ ꯊ꯭ꯔꯤ
ꯑꯗꯨꯗꯤ ꯐꯣꯔꯇꯤ ꯇꯨ
ꯍꯣꯏꯅꯤ ꯈꯛꯅꯦ
ꯅꯪꯗꯤ ꯀꯪꯄꯅ ꯐꯖꯩꯗ
ꯅꯠꯇꯦ ꯈꯔ ꯅꯣꯏꯅꯤꯡ ꯅꯤꯡꯕꯅꯦ ꯇꯜꯂꯦ ꯆꯥꯁꯨ ꯆꯥꯕꯅꯦ ꯃꯤꯖꯥꯅ ꯆꯥꯛ ꯆꯥꯗꯕꯤꯔ ꯍꯪꯕꯅꯦ ꯑꯗꯨꯝ ꯆꯥꯛꯇꯦ ꯑꯩꯁ ꯑꯩꯅ
ꯑꯗꯨ ꯅꯪ ꯇꯨꯝꯕꯗꯤ ꯀꯃꯥꯏꯅ ꯇꯧꯕ꯭ꯔꯥ
ꯅꯨꯡꯉꯥꯏꯅ ꯇꯨꯝꯕꯗꯤ
ꯊꯦꯡ ꯊꯦꯡꯅ ꯇꯨꯝꯕ꯭ꯔꯥ
ꯌꯥꯝ ꯊꯦꯡꯉꯅꯤ ꯇꯨꯝꯅꯤ ꯑꯗꯨ ꯑꯣꯔꯐꯣꯟ ꯍꯟꯗꯥꯛꯇꯤ ꯕꯣꯜ ꯃꯔꯥꯡ ꯃꯅꯥꯛꯇ ꯌꯦꯡꯕꯅꯤꯅ ꯇꯦꯟ ꯏꯂꯚꯦꯟ ꯑꯗꯨꯋꯥꯏꯗ ꯑꯗꯨꯝ ꯇꯨꯝꯃꯤꯔ ꯃꯔꯥꯡ ꯃꯅꯥꯛꯇꯗꯤ ꯏꯂꯚꯦꯟꯇ ꯁꯨꯗꯕꯅꯦ ꯑꯩ ꯇꯁꯦꯡꯕꯗꯤ ꯍꯤꯟꯗꯥꯛꯁꯦ ꯂꯥꯁ ꯂꯥꯁ ꯃꯟꯕꯨꯗꯤ ꯐꯣꯔꯇꯤ ꯐꯣꯔ ꯇꯥꯕꯅꯦꯕ ꯑꯃꯨꯛ ꯐꯣꯔꯇꯤ ꯊ꯭ꯔꯤ ꯇꯥꯈ꯭ꯔꯦ
ꯑꯩꯁꯨ ꯎ ꯀꯗꯥꯑꯣ ꯍꯥꯏꯗ꯭ꯔꯥ ꯖꯅꯋꯥꯔꯤ ꯐꯦꯕꯋꯥꯔꯤꯗꯗꯤ ꯐꯣꯔꯇꯤ ꯁꯤꯛꯁ
ꯎꯝ
ꯕꯁꯦ ꯀꯨꯝꯈ꯭ꯔꯦ
ꯍꯥꯟꯗꯣ ꯌꯥꯝ ꯍꯔꯥꯎꯕꯅꯦꯕ ꯑꯩꯈꯣꯏꯒꯤ ꯗꯦꯟꯇꯥꯎꯗꯣ ꯔꯦꯠ ꯑꯣꯟꯅꯤꯡꯉꯥꯏ ꯂꯩꯥꯛꯑꯦꯕ ꯑꯣꯖꯣ ꯔꯝ ꯂꯥꯛꯗ ꯐꯣꯔꯇꯤ ꯁꯤꯛꯁ ꯐꯣꯔꯇꯤ ꯐꯥꯏꯚ ꯑꯗꯨꯝ ꯀꯥꯏꯌꯦꯕ ꯑꯗꯣ ꯑꯩꯈꯣꯏꯒꯤ ꯂꯤꯟꯊꯧꯒꯤꯗꯣ ꯌꯥꯗꯕ ꯃꯥꯜꯂꯦ ꯇ꯭ꯋꯦꯟꯇꯤ ꯀꯦꯖꯤ ꯎꯝ ꯅꯠꯇꯦ ꯇꯨ ꯀꯦꯖꯤ ꯃꯥꯏꯅꯁ ꯇꯧꯑꯣ ꯍꯥꯏꯌꯦ ꯎꯝ ꯨ ꯇꯨꯗꯤ ꯗꯤ ꯗꯥꯛ ꯇꯧꯒꯗꯕꯅꯦ ꯍꯥꯏꯌꯦꯦ ꯑꯩꯗꯤ ꯉꯔꯥꯡ ꯃꯔꯥꯡꯗꯤ ꯐꯣꯔꯇꯤ ꯁꯤꯨꯝꯕ ꯀꯥ ꯍꯦꯟꯅ ꯍꯔꯥꯎꯔꯒ ꯂꯩꯕꯝꯅꯦꯕ
ꯑꯥ
ꯗꯤꯗꯛ ꯇꯧꯗꯔ꯭ꯥꯗꯤ ꯌꯥꯔꯦꯅ
ꯏꯁꯥꯏ ꯇꯧꯔꯗꯤ
ꯎꯝ ꯏꯅꯝ ꯄꯨꯔꯁꯤ ꯒꯨꯝꯕ ꯈꯛꯇ ꯇꯥꯕ ꯃꯤꯁꯤꯡ ꯌꯥꯝ ꯀꯥꯡꯅꯅꯤ ꯍꯥꯏꯃ ꯑꯩꯅꯦ ꯇꯜꯂꯦꯒꯦ
ꯅꯪꯗꯤ ꯀꯪ ꯉꯥꯁꯨ ꯈꯔ ꯋꯥꯡꯕꯅꯦꯅ ꯐꯩꯗ ꯑꯩꯗꯤ ꯀꯔꯤ ꯑꯉꯥꯡ ꯃꯆꯥ ꯃꯃꯥꯟꯅꯕꯒ ꯃꯥꯟꯅꯔꯦꯅ ꯑꯗꯨꯝ ꯍꯥꯏꯔꯤꯅꯦ
ꯍꯥꯏ
ꯃꯥꯟꯗꯦ ꯅꯪꯗꯤ ꯋꯥꯡꯕꯅꯤꯅ ꯅꯪꯗꯤ ꯃꯍꯧꯁꯥꯅ ꯑꯗꯨꯝ ꯀꯪꯕꯅꯤꯅꯀꯣ
ꯍꯣꯏ ꯅꯣꯏꯗꯤ ꯅꯣꯏꯗꯤ ꯍꯔꯗ ꯍꯣꯏꯗꯤ ꯑꯩꯗꯤ ꯑꯉꯥꯡ ꯑꯣꯏꯔꯤ ꯇꯥꯃꯤꯟꯅ
ꯎꯝ ꯑꯗꯨꯗꯤ ꯑꯩꯈꯣꯏꯗꯤ ꯌꯦꯡꯕ ꯊꯣꯛꯇꯦ ꯍꯥꯏꯕ
ꯁꯁꯥꯒꯤ ꯃꯃꯥ ꯅꯪ ꯑꯁꯤ ꯍꯣꯁꯄꯤꯇꯥꯜ ꯍꯥꯏꯕ ꯃꯇꯝꯗ ꯍꯥꯏꯕꯗꯣ ꯅꯥꯕꯒꯤ ꯑ ꯅꯥꯕꯒꯤ ꯅꯨꯄꯤꯗꯒꯤ ꯍꯦꯟꯅ ꯅꯪꯅ ꯀꯥꯡꯉꯦꯅꯥꯅ
ꯑ ꯎꯝ ꯌꯦꯅꯤ ꯈꯪꯗꯣꯏꯔꯥ
ꯌꯥꯔꯦ ꯌꯥꯔꯦ ꯍꯣꯁꯄꯤꯇꯥꯜ ꯐꯖꯟꯅ ꯆꯠꯂꯣꯀꯣ ꯍꯥꯂꯛꯑ ꯀꯥꯟꯗ ꯍꯥꯏꯌꯣ
ꯑ ꯀꯣꯛ ꯀꯈꯔ꯭ ꯥꯕꯣ
ꯍꯣꯏ
ꯍꯣꯏ ꯍꯣꯏ ꯍꯣꯏ ꯑꯃꯨꯛ ꯇꯧꯔꯛꯑꯒꯦꯅ ꯂꯩꯔꯝꯃꯣ ꯑꯗꯨꯗꯤ ꯍꯣꯏ ꯍꯣꯏ